ꯇꯥꯕ꯭ꯔꯣ
ꯍꯣꯏ ꯇꯥꯏꯌꯦ ꯇꯥꯗꯕ꯭ꯔꯣ
ꯇꯥꯔꯦ ꯍꯧꯖꯤꯛ
ꯇꯥꯗꯕ꯭ꯔꯣ ꯅꯪ ꯅꯪ ꯅꯦꯛꯋꯥꯛ ꯅꯨꯡꯉꯥꯏꯇꯕꯒꯤꯔꯣ
ꯑꯣ ꯑꯩꯉꯣꯟꯗ ꯅꯦꯠ ꯅꯨꯡꯉꯥꯏꯇꯕ
ꯅꯨꯡꯉꯥꯏꯇꯦꯍꯦ ꯑꯗꯨꯗꯤ
ꯍ ꯑꯁ ꯑꯩꯒꯤꯅꯦꯋꯥꯛꯁꯦ ꯕꯦꯔꯥ ꯀꯥꯔꯦꯅꯦ ꯁꯤ ꯃꯄꯥꯟꯗ ꯅꯦꯠ ꯅꯨꯡꯉꯥꯏꯕ ꯃꯐꯝꯗ ꯐꯪꯗ꯭ꯔꯤꯅꯦ ꯁꯤꯐꯥꯎ
ꯂꯩꯁꯥꯕꯤꯁꯤꯡꯒꯤ ꯅ ꯅꯨꯡꯉꯥꯏꯇꯕꯁꯨ ꯌꯥꯔꯦꯍꯦ
ꯎꯝ ꯔꯨꯝ ꯃꯅꯨꯡ ꯆꯪꯈ꯭ꯔꯗꯤ ꯅꯦꯠ ꯌꯥꯗꯕ
ꯑꯗꯨ ꯅꯨꯡꯉꯥꯏꯇꯦꯕ ꯆꯥꯛ ꯆꯥꯔꯨꯕꯣ
ꯆꯥꯔꯦ ꯅꯣꯏꯗꯤ
ꯑꯩꯗꯤ ꯏꯆꯥꯗ꯭ꯔꯤꯗ ꯀꯔꯤ ꯀꯔꯤ ꯌꯦꯟꯁꯥꯡ ꯆꯥꯕꯤꯔ
ꯑꯩꯗꯤ ꯑꯣꯛꯁꯥ ꯆꯥꯏꯑ ꯅꯣꯏꯗꯤ ꯀ ꯏꯟꯁꯥꯡ ꯊꯣꯛꯍꯟꯂꯩꯒꯦ
ꯍꯥꯎꯅꯤꯅ ꯑꯗꯨꯗꯤ ꯑꯩꯁꯨ ꯆꯥꯅꯤꯡꯉꯤꯍꯦ ꯄꯨꯔꯛꯄꯤꯌꯣ
ꯐꯣꯇꯣꯗ ꯄꯨꯔꯛꯄꯤꯒꯦ
ꯌꯥ ꯋꯥꯆꯦꯞꯇ ꯑꯣꯏꯅ ꯋꯥꯆꯦꯞꯇ ꯑꯣꯏꯅ ꯁꯦꯟ ꯇꯧꯔꯛꯑꯅꯤ ꯅꯣꯏꯒꯤ ꯌꯦꯟꯖꯥꯡꯁ
ꯍꯣꯏꯁ ꯇꯧꯔꯛꯀꯦ ꯑꯗꯨꯕꯨꯗꯤ ꯀꯥꯏꯗꯦ ꯎ ꯑꯗꯨꯗꯒꯤꯕ ꯈꯋꯥꯅ ꯂꯩꯗꯤ ꯀ ꯏꯖꯥ ꯊ ꯂꯩꯒꯦ
ꯊꯧ ꯍ ꯍꯧꯗ꯭ꯔꯔꯤ ꯏꯗ
ꯏꯁꯦꯡꯍꯦꯕꯒꯤꯅꯣ
ꯎꯝ ꯆꯠ ꯇꯕꯅꯤ ꯀꯍꯦ
ꯏꯊꯟꯇ ꯂꯩꯔꯣ ꯊꯥꯟꯗ ꯂꯒꯦꯕ꯭ꯔꯣ
ꯃꯤ ꯌꯥꯔꯕ ꯇꯥꯔꯕꯣ
ꯇꯥꯏꯌꯦ ꯇꯥꯏꯌꯦ ꯉꯁꯤꯗꯤ ꯀꯥꯏ ꯆꯠꯀꯦ ꯌꯨꯝ ꯂꯩꯕ꯭ꯔꯣ
ꯌꯨꯝꯗ ꯂꯩ
ꯅꯣꯡ ꯆꯨꯕ ꯅꯣꯏꯗ
ꯁꯨꯔ ꯑꯁꯤ ꯎꯕ꯭ꯔꯣ
ꯂꯣꯡꯄ꯭ꯔꯊꯅꯁꯨꯨꯦꯁꯨ ꯆꯨ ꯉꯁꯥꯏ ꯉꯥꯏꯍꯥꯛꯇꯪ ꯅꯨꯡꯁꯥ ꯑꯣꯏ ꯅꯣꯡꯆꯨꯕꯁꯦ ꯅꯍꯥꯟꯗꯒꯤ ꯅꯣꯡꯆꯨꯕꯁꯦ ꯂꯦꯞꯄꯗꯁꯨ ꯂꯩ ꯀꯩꯅꯣꯅꯤ ꯌꯥꯝ ꯀꯟꯅ ꯆꯨꯕꯗꯤ ꯅꯠꯇꯕ ꯑꯗꯣ ꯍꯧꯖꯤꯛ ꯍꯧꯖꯤꯛ ꯑꯗꯨꯝ ꯇꯥꯔ ꯂꯩꯕꯗꯣ ꯑꯗꯨꯃꯥꯏꯅ ꯇꯧꯋꯦꯕ ꯑꯗꯨꯒꯤ ꯆꯤꯊꯣꯛꯄꯗꯣ ꯌꯥꯗꯕ ꯂꯝꯕꯤꯁꯤꯡꯁꯦ ꯌꯥꯗ꯭ꯔꯦ ꯑꯩꯈꯣꯏꯔꯣꯝꯗꯗꯤ ꯅꯣꯡ ꯆꯨꯃꯟꯕꯒꯤ
ꯕꯤꯔꯥ ꯀꯥꯟꯅꯔꯝꯃꯦ ꯃꯤ ꯌꯥꯝ ꯂꯩꯕ꯭ꯔꯣ ꯀꯅꯥꯒꯅꯥ ꯂꯩꯕ꯭ꯔꯣ
ꯈꯟꯗꯅꯤꯗ ꯃꯤ ꯃ ꯐꯣꯟ ꯇ ꯍꯥꯏꯕꯣꯅꯦ ꯏꯕ
ꯃꯤ ꯃ ꯐ ꯇꯥꯕꯒꯨꯝ ꯇꯧꯕ ꯍꯠ ꯃꯤ ꯃꯈꯣꯡ ꯈꯔ ꯇꯥꯕꯒꯨꯝ ꯇꯧꯕ ꯔꯦꯟꯗ ꯂꯩꯕ꯭ꯔꯣ ꯅꯣꯏ ꯊꯪꯅꯕꯒꯨꯝꯕ ꯑꯣꯏꯔꯝꯒꯅꯤ ꯑꯣ ꯑꯣ
ꯀꯃꯦꯗ
ꯅꯪ
ꯑꯣ
ꯅꯪꯒ ꯌꯥꯝ ꯅꯛꯅꯕ ꯃꯈꯣꯟꯗꯨꯅꯗꯤ ꯑꯗꯨꯝ ꯈꯔ ꯊꯥꯞꯅ ꯃꯤ ꯂꯩꯕ ꯃꯈꯣꯟ ꯇꯥꯕ
ꯑꯍꯣꯏ ꯃꯤ ꯈꯔ ꯃꯄꯥꯟꯗꯀꯣ
ꯎꯝ
ꯂꯩꯕꯒꯦꯅꯦ
ꯎꯝ ꯑ ꯅꯪꯅ ꯆꯥꯛ ꯏꯟꯁꯥꯡ ꯊꯣꯡꯕꯣꯏꯔꯣ
ꯑꯩꯅ ꯊꯣꯡꯅꯤꯡꯉꯗꯤ ꯊꯣꯡꯉꯅꯤ ꯊꯣꯡꯅꯤꯡꯉꯗꯤ ꯊꯣꯡꯉꯅꯤ
ꯅꯪꯅ ꯊꯣꯡꯗ꯭ꯔꯗꯤ ꯅꯍꯥꯟ ꯊꯣꯡꯒꯅꯦꯅ ꯈꯟꯖꯤꯜꯂꯛꯏꯕꯁꯤꯗ
ꯈꯟꯗꯗꯤꯅꯇꯩꯅ ꯃꯤ ꯃꯔꯤ ꯃꯉꯥ ꯂꯩꯔꯒ ꯑꯩꯅ ꯃꯄꯥꯟꯗꯩ ꯁꯟꯗ ꯐꯝꯃꯒ ꯂꯩꯅꯤ
ꯐꯩꯌꯦ ꯐꯩꯌꯦ ꯁꯥꯕ꯭ꯔꯨ
ꯍꯣꯏ ꯑꯁꯕꯗꯤ ꯊ
ꯎꯝ ꯑꯩꯈꯣꯏꯗꯤ ꯎ ꯁꯥꯏ ꯑꯗꯣ ꯌꯥꯝ ꯁꯥꯕꯗꯤ ꯑꯣꯏꯗꯦ ꯀꯩꯅꯣ ꯇꯧꯕꯒꯤ ꯅꯣꯡ ꯇꯥꯕꯅꯤꯅ ꯑꯗꯨꯝ ꯅꯨꯃꯤꯠꯁꯦ ꯅꯨꯡꯉꯥꯏ ꯅꯣꯡ ꯇꯥꯔꯗꯤ ꯑꯗꯨꯝ ꯅꯨꯡꯉꯥꯏ ꯆꯞ ꯆꯥꯔꯦ ꯅꯣꯡ ꯇꯥꯕꯁꯦ ꯏꯪꯕ ꯁꯥꯕꯒꯤꯗꯃꯛꯇꯀ ꯅꯣꯡ ꯇꯥꯗ꯭ꯔꯗꯤ ꯂꯩꯕ ꯌꯥꯗꯦꯕ ꯐꯦꯟꯅ ꯀꯥꯟꯅꯕ ꯅꯠꯇꯦꯕ ꯑꯗꯣ ꯇꯥꯃꯜꯂ ꯁꯨꯝ ꯂꯝꯕꯤꯁꯦ ꯌꯥꯗꯕ
ꯍꯣꯏ ꯂꯝꯕꯤ ꯂꯝꯕꯤ ꯌꯥꯗ ꯄꯗ ꯅꯣꯏꯒꯤ ꯑꯦꯝ ꯑꯦꯜ ꯑꯦ ꯐꯖ ꯅꯣꯏꯒꯤ ꯑꯦꯝ ꯑꯦꯜ ꯑꯦꯗꯣ ꯐꯖꯅ ꯈꯜꯂꯣ
ꯑꯗꯨꯕꯨꯗꯤ ꯃꯤ ꯑꯃꯈꯛꯇꯪꯅ ꯌꯥꯕ ꯅꯠꯇꯦ ꯑꯗꯣ ꯑꯩꯈꯣꯏꯅ ꯈꯟꯕ ꯑꯦꯝ ꯑꯦꯜ ꯑꯦꯗꯣ ꯀꯥꯗꯦꯅꯦ
ꯎ
ꯑꯗꯨꯒꯤ ꯀꯥꯔꯤꯕ ꯑꯦꯝ ꯑꯦꯜ ꯑꯦꯁꯦ ꯅꯩꯕ ꯑꯣꯏꯔꯒꯤ ꯁꯦꯝꯕꯤꯗꯅ ꯑꯩ ꯑꯩꯒꯤ ꯑꯣꯏꯅꯗꯤ ꯑꯩꯅ ꯊꯥꯖꯕ ꯑꯦꯝ ꯑꯦꯜ ꯑꯦꯗꯤ ꯀꯥꯗ꯭ꯔꯦ
ꯑ ꯌꯥꯝꯅ ꯃꯥꯥꯏꯇ ꯍꯦ
ꯑꯃꯅ ꯂꯣꯏꯁꯟ ꯑ
ꯎ
ꯎꯝ ꯎꯝ ꯎꯝ ꯎꯝ ꯅꯣꯏ ꯍꯧꯖꯤꯛꯐꯥꯎ ꯆꯥꯛ ꯏꯟꯖꯥꯡ ꯊꯣꯡꯕꯁꯤ ꯅꯨꯄꯥ ꯑꯃꯄꯥꯡ ꯂꯩꯕ ꯑꯣꯏꯔꯝꯒꯅꯤ ꯅꯨꯄꯥ ꯅꯨꯄꯥ ꯆ ꯊꯣꯛꯅꯤꯡꯕ ꯑꯁꯦ ꯂꯩꯕꯒꯤ ꯑꯣꯏꯔꯝꯒꯅꯤꯅ
ꯍꯥꯥ
ꯅꯣꯏꯅ ꯍꯧꯖꯤꯛ ꯐꯥꯎ ꯆꯥꯛ ꯏꯟꯁꯥꯡ ꯊꯣꯡ ꯁꯃꯥꯏꯩꯅ ꯇꯧꯗ꯭ꯔꯤꯁꯦ ꯊꯣꯡꯗ꯭ꯔꯤꯁꯦ ꯆꯥꯛ ꯏꯟꯁꯥꯡ ꯊꯣꯡꯅꯤꯡꯗꯕꯠꯇ ꯄꯄꯥꯥꯝꯁꯦ ꯂꯩꯕꯒꯤ ꯑꯣꯏꯔꯝꯒꯅꯦꯕ
ꯑꯁ ꯍꯧꯖꯤꯛ ꯆꯥꯛꯇꯥꯕ ꯃꯇꯝ ꯅꯠꯇ꯭ꯔꯤꯗ ꯦꯃ
ꯄꯨꯡ ꯀꯌꯥꯗ ꯆꯠꯅꯒꯦ
ꯄꯨꯡ ꯇꯔ ꯄꯨꯡ ꯇꯔꯥ ꯇꯔꯨꯛ
ꯊꯦꯡꯉꯦꯗꯣ ꯄꯨꯡ ꯀꯌꯥꯗ ꯇꯨꯝꯗꯣꯏꯕ
ꯄꯨꯡ ꯆꯥꯛ ꯆꯥ ꯇꫭꯛꯑꯒ ꯄꯨꯡ ꯑꯃ ꯑꯅꯤ ꯇꯨꯝꯒꯅꯤ
ꯍ ꯀꯥꯏ
ꯄꯨꯡ ꯄꯨꯡ ꯄꯨꯡ ꯄꯨꯡ ꯑꯃ ꯄꯨꯡ ꯑꯃ ꯐꯥꯎ ꯊꯕꯛ ꯁꯨꯔꯤꯕꯅꯤꯅꯦ
ꯑꯣ ꯑꯗꯣ ꯎꯝ ꯄꯨꯡ ꯀꯩꯅꯣꯗꯤ ꯍꯧꯒꯠꯄꯗꯤ ꯄꯨꯡ ꯀꯌꯥꯗ ꯍꯧꯒꯠꯀꯦ
ꯍꯧꯒꯠꯄꯗꯤ ꯄꯨꯡ ꯕꯔꯣ ꯑꯗꯥꯏꯗ ꯍꯧꯒꯠꯄꯅꯤ
ꯅꯣꯏꯒꯤ ꯂꯥꯏꯐ ꯏꯁꯇꯥꯏꯜꯁꯤ ꯅꯩꯕ ꯂꯥꯏꯐ ꯏꯁꯇꯥꯏꯜ ꯍꯥꯏꯕꯗꯨꯅꯤꯅꯦ
ꯑꯩꯁ ꯅꯩꯗ꯭ꯔꯦꯗ ꯊꯕꯛ ꯇꯧꯕ ꯀꯗꯥꯏꯗꯒ ꯅꯩꯕꯅꯣ
ꯑ ꯅ ꯁꯤꯞ ꯆꯠꯄꯒꯤꯗꯣ ꯅꯣꯏꯒꯤꯗꯣ
ꯍꯥ
ꯅꯥꯏꯠꯒꯤ ꯁꯤꯐ ꯂꯩꯕꯒꯤꯔꯣꯕꯥ
ꯍꯣꯏ ꯃꯣꯔꯅꯤꯡ ꯁꯤꯐ ꯅꯥꯠ ꯁꯤꯐ ꯂꯩꯗ꯫
ꯑꯣ ꯑꯗꯨ ꯃꯤ ꯍꯣꯡꯗ꯭ꯔꯣ ꯃꯤ ꯆꯦꯟꯖ ꯇꯧꯗ꯭ꯔꯣ
ꯆ‌ꯦꯟꯁ ꯇꯧꯗꯦꯗ
ꯏꯁꯁ ꯑꯗꯨꯗꯤ ꯋꯥꯕꯅꯤꯍꯦ
ꯎ
ꯃꯣꯔꯅꯤꯡꯁꯨ ꯅꯥꯏꯠꯁꯨ ꯇꯧꯔꯗꯤ ꯋꯥꯕꯅ ꯂꯣꯏꯔꯅꯤ ꯍ‌ꯦ ꯑꯗꯨꯗꯤ ꯃꯤꯗꯤ ꯃꯤ ꯑꯇꯣꯄꯒꯤ ꯊꯕꯛ ꯀꯩꯅꯣ ꯃꯣꯔꯅꯤꯡꯗ ꯂꯣꯏꯈ꯭ꯔꯗꯤ ꯑꯃꯨꯛ ꯆꯦꯟꯖ ꯇꯧꯔꯒ ꯅꯥꯏꯠꯇ ꯃꯤ ꯇꯣꯉꯥꯟꯅ ꯂꯥꯛ ꯀꯄ ꯑꯗꯨꯝ ꯇꯧꯅꯩꯗꯅ
ꯍꯣꯏ ꯇꯧꯋꯤꯗ ꯑꯗꯣ ꯃꯣꯔꯅꯤꯡꯗ ꯃꯣꯔꯅꯤꯡꯗ ꯃꯤ ꯑꯍꯣꯝ ꯆꯠꯀꯅꯤ ꯑꯗꯣ ꯄꯨꯡ ꯃꯉꯥ ꯇꯔꯨꯛ ꯇꯔꯨꯛꯇ ꯍꯧꯒꯅꯤꯕ
ꯎꯝ
ꯇꯔꯨꯛ ꯇꯔꯨꯛꯇ ꯍꯧꯕꯈꯣꯏ ꯄꯨꯡ ꯑꯍꯨꯝꯗ ꯑꯃꯨꯛ ꯂꯣꯏꯈ꯭ꯔꯅꯤꯕ ꯏꯚꯤꯅꯤꯡꯅ
ꯎꯝ ꯎꯝ ꯎꯝ
ꯑꯗꯨꯒ ꯄꯨꯡ ꯄꯨꯡ ꯄꯨꯡ
ꯅ
ꯑꯃ ꯑꯅꯤꯗꯨ ꯄꯨꯡ ꯑꯃ ꯑꯅꯤ ꯑꯗꯨꯋꯥꯏꯗ ꯅꯥꯏ ꯂꯥꯛꯈ꯭ꯔꯅꯤ
ꯑꯣ ꯀꯩꯅꯣ ꯇꯧꯋꯦ ꯅꯣꯏꯒꯤꯗꯤ ꯄꯨꯡ ꯇꯔꯨꯛꯇꯒꯤ ꯍꯧꯕ ꯄꯨꯡ ꯑꯍꯨꯝ ꯐꯥꯎꯗꯤ ꯁꯥꯡꯍꯦ ꯊꯕꯛ ꯃꯇꯝꯗꯣ
ꯑꯗꯣ ꯄꯥꯎꯅ ꯄꯨꯡ ꯀꯌꯥ ꯄꯨꯡ ꯀꯌꯥꯔ
ꯁꯤꯛꯁꯇꯒꯤꯀꯣ ꯑꯌꯨꯛ ꯄꯨꯡ ꯁꯤꯛꯁꯇꯒꯤ
ꯇꯦꯟ ꯅ ꯅꯣꯏ ꯅꯣꯏ ꯒꯤ ꯊꯕ ꯇꯣꯔꯤ ꯊꯕꯣ
ꯔꯦꯁꯇꯨꯔ‌ꯦꯟ ꯗꯅꯤꯗ
ꯑꯣ ꯇꯦꯟ ꯏꯂꯚꯦꯟ ꯇ꯭ꯨꯋꯦꯜꯐ ꯋꯥꯟ ꯇꯨ ꯊ꯭ꯔꯤ ꯐꯣꯔ ꯐꯥꯏꯚ ꯁꯤꯛꯁ ꯁꯚꯦꯟ ꯎ ꯑꯗꯨꯝ ꯃꯅꯗꯦ ꯃꯅꯥꯩꯌꯦꯗ ꯑꯗꯨꯕꯨꯗꯤ ꯑꯣꯏꯒꯅꯤ ꯂꯩ ꯑꯩꯈꯣꯏ ꯑꯇꯣꯞꯄꯗꯗꯤ ꯎꯝ ꯁ꯭ꯋꯥꯏꯁꯤ ꯎꯝ ꯀꯩꯅꯣꯗꯨꯗꯤ ꯄꯨꯡ ꯇꯔꯥꯒꯨꯝꯕꯗ ꯍꯥꯡꯉꯗꯤ ꯅꯨꯡꯗꯥꯡ ꯄꯨꯡ ꯇꯔꯨꯛ ꯇꯔꯦꯠ ꯐꯥꯎ ꯍꯥꯡꯉꯤꯅ꯫ ꯑꯗꯨꯒ ꯑꯗꯨꯝ ꯃꯅꯗꯤ ꯃꯥꯟꯅꯩ꯫
ꯎꯝ
ꯑꯗꯣ ꯑꯩꯗꯤ ꯑꯩꯒꯤ ꯋꯥꯈꯜꯅꯗꯤ꯫
ꯁꯤꯛꯁꯀꯤ ꯊ꯭ꯔꯤꯒꯤꯁꯨ ꯄꯥꯝꯗꯦ ꯅꯨꯡꯗꯥꯡꯗꯒꯤꯁꯨ ꯄꯥꯝꯗꯦ ꯅꯣꯏꯒꯤ ꯃꯇꯝꯗ ꯁꯨꯡ ꯄꯥꯝ ꯄꯥꯝꯗꯦ꯫
ꯂꯛ ꯁꯤꯛꯁꯇꯒꯤꯁꯨ ꯑꯁ ꯌꯥꯝꯌꯛ ꯉꯟꯇꯥ ꯆꯠꯂꯒ ꯅꯨꯡꯊꯤ ꯊꯣꯏꯕꯁꯨ ꯇꯜꯂꯦꯕ꯫ ꯑꯗꯨꯗꯤ ꯆꯥꯛ ꯆꯥꯠꯇꯣꯛꯑꯒ ꯆꯠꯂꯒ ꯑꯗꯨꯝ ꯅꯨꯡꯗꯥꯡ ꯌꯥꯝ ꯊꯦꯡꯗꯕꯤꯗ ꯂꯣꯏꯕꯗꯨꯅ ꯍꯦꯟꯅ ꯐꯩ꯫
ꯑꯩ ꯑꯩꯗꯤ ꯑꯩꯗꯤ ꯄꯨꯡ ꯇꯔꯥꯗ ꯆꯠꯀꯅꯤ꯫ ꯏꯊꯟꯗꯅꯤ ꯑꯩꯁꯦ ꯄꯨꯡ ꯇꯔꯥ꯫ ꯅꯠꯇꯦ ꯃꯣꯔꯅꯤꯡꯗ ꯃꯣꯔꯅꯤꯡꯗ ꯄꯨꯡ ꯇꯔꯥꯗ ꯆꯠꯂꯒ ꯑꯦꯠꯗꯍ ꯂꯥꯛꯅꯤ꯫
ꯔꯦꯁꯇꯨꯔꯦꯟꯒꯤ ꯊꯕꯛꯁꯦ ꯋꯥꯗꯤ ꯋꯥꯕꯅꯤꯗ ꯍꯥꯏꯗꯤ ꯎꯝ ꯁꯤꯇꯤꯗꯗꯤ ꯁꯟꯗꯦꯒꯨꯝꯕꯗ ꯍꯦꯟꯅ ꯋꯥꯏꯑꯦꯕ꯫ ꯁꯟꯗꯦꯒꯨꯝꯕꯗꯗꯤ ꯑꯩꯈꯣꯏꯔꯣꯝꯅ ꯑꯩꯈꯣꯏ ꯆꯤꯡꯗꯗꯤ ꯂꯧ ꯆꯠꯅꯩ ꯃꯣꯏꯗꯗꯤ ꯁꯟꯗꯦꯗꯗꯤ ꯐꯦꯂꯤ ꯐꯦꯂꯤ ꯆꯥꯕ ꯆꯠꯄꯅꯤꯅꯀꯣ꯫
ꯎꯝ
ꯋꯥꯏꯑꯦ ꯃꯤ ꯆꯤꯜꯂꯗꯤ ꯑꯁ ꯑ ꯈ꯭ꯋꯥꯡꯒ ꯂꯣꯏꯅ ꯅꯥꯗꯤ ꯇꯧꯕꯅꯦꯕ ꯅꯣꯏ ꯔꯦꯁꯇꯨꯔꯦꯟꯗ ꯂꯩꯕꯨꯗꯤ ꯑꯍꯥꯎ ꯑꯍꯥꯎꯕ ꯌꯥꯝ ꯆꯥꯔꯝꯒꯅꯤꯅꯦ꯫ ꯆꯥꯛ ꯆꯥꯛ ꯆꯥꯕꯗꯁꯨ ꯌꯥꯔꯝꯃꯅꯤꯗ꯫
ꯍꯣꯏ ꯃꯣꯔꯅꯤꯡꯗꯗꯤ ꯆꯥꯛ ꯆꯥꯔꯦ ꯔꯦꯁꯇꯨꯔꯦꯟꯗ ꯂꯥꯛꯔꯒ ꯆꯥꯕꯅꯦ꯫
ꯎꯝ ꯑꯗꯨꯅꯦ ꯑꯍꯥꯎ ꯑꯍꯥꯎꯕ ꯑꯗꯨꯝ ꯆꯥꯔꯗ ꯑꯗꯨꯗꯤ ꯆꯥꯛꯇꯣ ꯂꯥꯝꯃꯔꯣꯏꯕ
ꯎꯝ ꯀꯔꯤ ꯀꯔꯤꯅꯣ ꯁꯦꯝꯃꯒ ꯆꯥꯒꯅꯦꯕ꯫
ꯎꯝ ꯐꯥꯎꯕ ꯌꯥꯝ ꯐꯪꯒꯅꯤꯅꯦ ꯔꯦꯁꯇꯨꯔꯦꯟꯗ ꯂꯩꯕ ꯅꯨꯡꯉꯥꯏꯕꯁꯦ꯫
ꯑꯩꯁꯨ ꯍꯥꯟꯅ ꯔꯦꯁꯇꯨꯔꯦꯟꯗ ꯑꯃ ꯇꯧꯔꯝꯃꯦ꯫ ꯑꯗꯨꯒ ꯅꯣꯛꯅꯤꯡꯉꯦ ꯆꯥꯛ ꯆꯥꯕ ꯃꯇꯝꯗ ꯏꯟꯖꯥꯡꯗꯣ ꯍꯥꯎꯗ꯭ꯔꯗꯤ ꯍꯌꯦꯡꯒꯤꯅꯦ ꯋꯥ ꯊꯝꯕ ꯎꯝ ꯀꯩꯅꯣꯗꯣ ꯂꯣꯂꯤꯄꯣꯞꯇꯣ ꯆꯤꯛꯀꯟ ꯂꯣꯂꯤꯄꯣꯞ ꯇꯣ ꯑꯗꯨ ꯍꯨꯔꯥꯟ ꯍꯨꯔꯜꯂꯒ ꯆꯥꯕꯅꯤꯅꯦ꯫
ꯑꯩꯈꯣꯏꯅ ꯀꯩꯅꯣ ꯇꯧꯕ ꯑꯦꯀꯣꯃꯣꯗꯦꯁꯟꯁꯨ ꯄꯤꯕꯒꯤꯀꯣ꯫
ꯔꯦꯁꯇꯨꯔꯦꯟꯗꯨꯗ ꯃꯣꯏ
ꯅꯪꯁꯨ ꯃꯄꯥꯥꯟ ꯂꯝꯗ ꯂꯩꯔꯝꯕ꯭ꯔꯣ꯫
ꯃꯄꯥꯟ ꯂꯝꯗ ꯅꯠꯇꯦ ꯃꯅꯤꯄꯨꯔꯗꯅꯦ꯫
ꯑꯣ
ꯃꯅꯤꯄꯨꯔꯔꯅꯤ꯫ ꯃꯄꯥꯥꯟ ꯂꯝꯗꯒ ꯆꯠꯇꯦꯗ ꯑꯩꯈꯣꯏꯒꯤ ꯃꯄꯥꯥꯟ ꯂꯝ ꯃꯄꯥꯥꯟ ꯂꯝꯒꯤ ꯑꯥꯏꯗꯤꯌꯥꯒ ꯑꯝꯇ ꯂꯩ꯫ ꯁꯤꯗ ꯑꯩꯈꯣꯏꯗꯤ ꯃꯅꯤꯄꯨꯔ ꯃꯆꯥꯥꯟ ꯏꯔꯥꯡꯄꯨꯔꯒꯤ ꯃꯆꯥꯅꯦ ꯑꯩꯈꯣꯏꯗꯤ꯫
ꯏꯔꯥꯝꯄꯨꯔꯗꯒꯤ ꯍꯦꯟꯗꯣꯛꯇ꯭ꯔꯤ꯫
ꯏꯔꯥꯡꯄꯨꯔꯗꯒꯤ ꯍꯦꯟꯗꯣꯛꯇ꯭ꯔꯦ ꯑꯩꯈꯣꯏꯗꯤ ꯑꯗꯨꯨꯝ ꯂꯨꯞꯄꯂꯒ ꯂꯩꯔꯦ
ꯑꯗꯨꯅ ꯍꯦꯟꯅ ꯐꯩꯅ
ꯎꯝ ꯈꯪꯗ꯭ꯔꯦꯗ ꯏꯔꯥꯡ ꯌꯥꯝꯃ